ꯍꯜꯂꯣ ꯇꯕ꯭ꯔꯣ
ꯇꯥꯏꯌꯦ ꯇꯥꯏꯌꯦ
ꯎꯝ ꯇꯨꯝꯃꯒ ꯂꯩꯕ꯭ꯔꯣ
ꯑꯥ ꯇꯨꯝ ꯆꯪꯉꯝ ꯇꯨꯝ ꯆꯪꯉꯝꯕꯅꯤ ꯍꯧꯖꯤꯛꯇ
ꯅꯪꯗꯤ ꯀꯩꯗꯧꯔꯤꯅꯣ
ꯑ ꯍꯧꯖꯤꯛ ꯈꯗ ꯐꯣꯟ ꯐꯪꯉꯤꯌꯦ
ꯍꯥꯥ
ꯍꯧꯖꯤ ꯍꯧꯖꯤꯛ ꯍꯧꯖ ꯍꯧꯖꯤꯛ ꯈꯛꯇ ꯐꯣꯟ ꯐꯪꯉꯦ ꯄꯥꯏꯔꯒ ꯂꯩꯌꯦ ꯍꯣꯁꯇꯦꯜꯗ ꯂꯩꯕꯅꯤꯅ
ꯑꯣ
ꯍꯨꯖꯤꯛ ꯈꯛꯇ ꯄꯤꯊꯣꯛꯄ
ꯑꯣ ꯃꯣꯏ ꯂꯧꯁꯤꯟ ꯂꯤꯔꯥ ꯍꯥꯏꯁꯦ
ꯍꯣꯏ ꯃꯍꯣꯏ ꯄꯨꯡ ꯁꯤꯛꯁꯇ ꯂꯧꯁꯤꯟꯕ ꯑꯗꯨꯒ ꯑ ꯑꯦꯜꯂꯕꯦꯟ ꯊꯥꯔꯇꯤꯗ ꯑꯃꯨꯛꯀ ꯄꯤꯊꯣꯛꯄ
ꯎꯝ
ꯑꯗꯨꯒꯤ ꯉꯁꯥꯏ ꯅꯪ ꯆꯥꯠ ꯀꯣꯜ ꯇꯧꯔꯛꯑꯣ ꯊꯥꯏꯕꯁꯨ ꯈꯪꯗ꯭ꯔꯦ
ꯑꯝ ꯑꯗꯨꯒꯤ ꯑꯩꯅ
ꯑꯣ ꯀꯩ ꯑꯦꯟꯖꯥꯡ ꯆꯥꯒꯦ
ꯉꯁꯤꯗꯤ ꯍꯋꯥꯏ ꯆꯥꯏꯌꯦ ꯅꯪꯗꯤ
ꯑꯣ ꯉꯁꯤ ꯑꯈꯣꯏ ꯌꯦꯟ ꯆꯥꯏꯌꯦ
ꯁꯍꯥꯎꯋꯦꯅꯦ
ꯑꯦꯁ ꯈꯪꯗꯦꯗ ꯑꯩ ꯍꯣꯁꯇꯦꯜꯒꯤ ꯌꯦꯟꯅꯤꯅ
ꯍꯥꯎ ꯇꯕ꯭ꯔꯥ
ꯎꯝ ꯃꯍꯤ ꯈꯛꯇꯪꯅꯦ ꯃꯇꯨꯝꯀ ꯄꯥꯛ ꯂꯩꯇꯕꯅꯤ
ꯎꯝ ꯃꯍꯤ ꯌꯥꯎ ꯃꯍꯤ ꯇꯪꯔꯣ
ꯍꯣꯏ ꯑꯣ ꯄꯤꯁ ꯄꯤꯖꯤ ꯂꯩꯌꯦ ꯑꯗꯨ ꯑꯣꯏꯔꯁꯨ ꯌꯨꯝꯒꯤ ꯇꯥꯏꯞꯇ ꯆꯥꯗ꯭ꯔꯦꯅ
ꯎꯝ ꯑꯁ ꯑꯗꯨꯅꯤ ꯌꯨꯝ ꯌꯨꯝꯗ ꯀꯩꯅꯣꯝ ꯇꯧꯕ ꯀꯩꯅꯣꯝꯗꯨꯒꯗꯤ ꯈꯦꯠꯅꯅꯤ ꯅꯠꯇ꯭ꯔꯥ
ꯈꯦꯠꯅꯕꯦ ꯑꯗꯨꯒ ꯄꯤꯁꯁꯨ ꯐꯖꯅꯥ ꯐꯪꯗꯦ ꯑꯗꯨꯒꯤ ꯑꯩꯔꯣ
ꯍꯥ
ꯑꯦ ꯑꯗꯨ ꯑꯗꯨꯗꯤ ꯑꯗꯨꯗꯤ ꯍ ꯍꯣꯔꯦꯟ ꯍꯥꯏꯒꯦ ꯁꯤꯗ
ꯑꯦ ꯀꯩꯁꯨ ꯀꯥꯏꯗꯦ
ꯑꯦ ꯑꯗꯨ ꯄꯔꯁꯅꯦꯜ ꯄꯔꯁꯅꯦꯜꯒꯤ ꯍꯥꯏꯒꯅꯣ ꯍꯥꯏꯕ ꯅꯠꯇ꯭ꯔꯣ
ꯑꯦ ꯑꯗꯨꯕꯨꯗꯤ ꯀꯩꯁꯨ ꯀꯥꯏꯗꯦ ꯑꯗꯨ ꯍꯥꯏꯕ ꯌꯥꯏ ꯑꯇꯩ ꯍꯥꯏ ꯍꯥꯏꯗ꯭ꯔꯥꯁꯨ ꯀꯩꯁꯨ ꯀꯥꯏꯗꯦ
ꯑꯣ ꯑꯩ ꯑꫭꯇꯤ ꯇꯝꯃꯦ
ꯑꯣ ꯐꯩꯌꯦ
ꯈꯪꯗꯦꯗ
ꯐꯩꯌꯦ ꯅꯪ
ꯅꯪꯗꯤ ꯀꯔꯤ ꯇꯧꯔꯒ ꯂꯩꯒꯦ
ꯑꯩꯗꯤ ꯀꯣꯂꯦꯖ ꯂꯣꯏꯔꯦ ꯍꯟꯗꯛ ꯂꯣꯏꯔꯤꯅꯤ ꯍꯟꯗꯛ ꯂꯣꯏꯔꯤꯅꯤ ꯑꯗꯣ ꯍꯧꯖꯤꯛ ꯀ꯭ꯔꯤꯀꯦꯠ ꯁꯥꯟꯅꯔꯤ
ꯑꯣ ꯑꯗꯨ ꯑꯣꯏꯗꯤ ꯑꯩꯗꯒꯤ ꯁꯤꯅꯤꯌꯔ ꯁꯤꯅꯤꯌꯔ ꯁꯤꯅꯤꯌꯔ ꯑꯣꯏꯔꯝꯒꯅꯤ ꯑꯗꯨ ꯑꯣꯏꯗꯤ
ꯑꯗꯨ ꯑꯩꯉꯣꯟꯗꯒꯤ
ꯍꯣꯏ ꯍꯥꯏꯗꯤ ꯑꯉꯥꯡꯅꯦ
ꯑꯣ ꯑꯉꯥꯡꯔꯣ ꯍꯥꯏꯖꯦ
ꯑꯉꯥꯡ ꯑꯣꯏꯔꯁꯨ ꯎꯝ ꯍꯣꯏ ꯅꯪ ꯅꯪ ꯀꯔꯤꯅꯣ ꯂꯣꯏꯔꯗꯤ ꯀꯣꯂꯦꯖ ꯂꯣꯏꯔꯗꯤ
ꯂꯣꯏꯔꯦ ꯍꯥꯏꯗꯤ ꯍꯟꯗꯛ ꯂꯣꯏꯕꯅꯦ
ꯑꯗꯨ ꯑꯩꯅ ꯀꯣꯂꯦꯖ ꯀꯥꯗꯤ ꯗꯤ ꯁꯦꯅꯤꯌꯔ ꯁꯦꯀꯦꯟ ꯏꯌꯔ ꯑꯣꯏꯗꯨꯏꯕ
ꯁꯦꯀꯦꯟ ꯏꯌꯔ
ꯌꯥꯁ
ꯑꯗꯨꯗꯤ ꯌꯥꯝ ꯄꯥꯛꯅ ꯈꯦ ꯈꯦꯟꯅꯕ ꯅꯠꯇꯦꯌꯦ
ꯈꯪꯗꯦ ꯄꯨꯡ ꯇꯨ ꯊ꯭ꯔꯤ ꯏꯌꯔ
ꯑꫭ ꯇꯨ
ꯑꫭ ꯇꯨ ꯊ꯭ꯔꯤ ꯏꯌꯔꯁ ꯑꯣꯏꯅꯤ ꯃꯥꯜꯂꯦ
ꯑ ꯑꯗꯨꯇꯪ ꯈꯦꯠꯅꯩ ꯃꯥꯅꯦ ꯌꯥꯝ ꯄꯥꯛꯅ ꯈꯦꯠꯅꯕ ꯅꯠꯇꯦꯕ
ꯑꫭ ꯑꯩꯗꯤ ꯀꯣꯂꯦꯖ ꯂꯣꯏꯔꯦ ꯍꯥꯏꯕꯗꯤ ꯑꯗꯥ ꯈꯟꯈ꯭ꯔꯦ
ꯎꯝ ꯅꯠꯇꯦ ꯑꯗꯨ
ꯍꯥꯏꯗꯤ
ꯍꯧꯖꯤꯛꯀꯥꯟ ꯑꯗꯨꯝ ꯌꯨꯝꯗ ꯑꯗꯨꯝ ꯂꯩꯕ꯭ꯔꯥ
ꯑꯩ ꯂꯩꯇꯦ ꯑꯩ ꯁꯥꯟꯅꯕ ꯆꯠꯂꯦ ꯑꯌꯨꯛ ꯅꯨꯡꯊꯤꯟ ꯍꯥꯏꯗꯤ ꯌꯨꯝꯗ ꯍꯥꯏꯖꯦ ꯍꯜꯂꯛꯄ ꯅꯨꯡꯗꯥꯡ ꯑꯗꯥꯏꯗ ꯂꯩ ꯌꯨꯝꯗꯤ ꯍꯥꯏꯗꯤ ꯑꯩ ꯁꯥꯟꯅꯕꯅꯤꯅ ꯑꯌꯨꯛ ꯄ꯭ꯔꯦꯛꯇꯤꯁꯀꯨꯝꯕ ꯆꯠꯄ ꯄ꯭ꯔꯤꯚꯤꯌꯁ ꯀꯨꯝ ꯄ꯭ꯔꯤꯚꯤꯌꯁꯒꯨꯝꯕ ꯆꯠꯂꯦꯕ
ꯁ꯭ꯄꯣꯔꯠꯇ ꯏꯟꯇꯔꯦꯁ ꯑꯣ ꯁ꯭ꯄꯣꯔꯠꯇ ꯏꯟꯇꯔꯦꯁ ꯂꯩꯕ꯭ꯔꯥ
ꯏꯟꯇꯔꯦꯁ ꯂꯩ ꯂꯩꯌꯦ ꯑꯩ ꯁꯥꯟꯅꯕ ꯑꯥꯗ ꯆꯠꯂꯨꯔꯦ ꯃꯄꯥꯟ ꯂꯝꯗ
ꯑꯣ ꯑꯣ ꯐꯩꯌꯦ
ꯑꯗꯨꯒꯤ ꯏꯃꯟ
ꯇꯤ
ꯂꯥꯏꯔꯤꯛꯁꯨ ꯍꯩꯇꯦ ꯀꯩꯝꯁꯨ ꯍꯩꯇꯦ ꯑꯗꯨꯝ ꯏꯁꯄꯣꯔꯠ ꯂꯥꯏꯟꯗꯁꯨ ꯀꯩꯝꯁꯨ ꯈꯪꯗꯦ
ꯅꯪꯔꯥ
ꯍꯣꯏ
ꯀꯩꯁꯨ ꯀꯥꯏꯗꯦꯗ ꯑꯗꯨꯕꯨꯗꯤ ꯑꯦ ꯑꯗꯨꯗꯤ ꯑꯩ ꯈꯪꯅ ꯈꯪꯅ ꯍꯩꯔꯛꯀꯗꯝꯅꯤ ꯀꯩꯅꯣ ꯍꯥꯏꯗꯤ ꯅꯪꯅ ꯇꯝꯃꯤꯗꯣ ꯂꯥꯏꯔꯤꯛꯇꯤ ꯌꯥꯝ ꯍꯩꯔꯝꯗꯣꯏ ꯃꯥꯜꯂꯦ ꯂꯥꯏꯔꯤꯛꯇꯤ ꯅꯪ
ꯑꯦ ꯑꯦ ꯑꯦ ꯀꯔꯤꯛ ꯁꯨꯍꯩ ꯍꯩꯇ꯭ꯔꯦ
ꯏꯁ ꯁꯨꯍꯩ ꯍꯩꯇꯥꯅ ꯑꯗꯨꯕꯨ ꯇꯝ ꯇꯝ ꯌꯥꯕ꯭ꯔꯣ ꯍꯩꯁꯦ ꯂꯥꯏꯔꯤꯛ ꯍꯩꯕ ꯃꯤꯅꯅꯦ ꯇꯝꯒꯗꯕꯁꯦ
ꯅꯠꯇꯦ ꯅꯠꯇꯦ ꯑꯗꯨ ꯑꯣꯏꯔꯁꯨ ꯂꯩꯏꯅ
ꯎꯝ
ꯗꯨꯝ ꯃꯤꯗꯤꯀꯜ ꯂꯥꯏꯟꯗ ꯗꯨꯝ ꯆꯠꯅꯤꯡꯕꯩ ꯗꯨꯝ ꯂꯥꯛꯄ
ꯑꯁ ꯑꯗꯨꯗꯤ ꯍꯥꯌꯦꯡ ꯋꯥꯏ ꯍꯥꯌꯦꯡ ꯋꯥꯏ ꯀꯩꯅꯣꯝꯒ ꯑꯣꯏꯔꯗꯤ ꯗꯣꯛꯇꯔꯒ ꯑꯣꯏꯔꯗꯤ ꯑꯩ ꯑꯩ ꯂꯥꯏꯌꯦꯡꯕꯤꯌꯨꯀꯣ ꯑꯗꯨꯗꯤ
ꯍꯣꯏ ꯍꯣꯏ ꯅꯪ ꯅꯪꯒꯤ ꯀꯔꯤ ꯀꯥ ꯀ꯭ꯔꯤꯀꯦꯠ ꯁꯅꯥꯕ ꯃꯇꯝꯗ ꯏꯟꯖꯔ ꯀꯩꯀꯥ ꯇꯧꯗꯤ ꯑꯩꯅ ꯐꯨꯠ ꯏꯌꯦꯂꯥꯎ
ꯑꯁ ꯑꯗꯨꯅꯦ ꯑꯁ ꯑꯗꯨꯗꯤ ꯌꯥꯝ ꯐꯔꯦ ꯑꯗꯨꯗꯤ ꯑꯩ ꯌꯥꯝ ꯐꯔꯦ ꯑꯩꯒꯤ ꯐꯨꯟ ꯐꯣꯠꯅꯕ ꯃꯤ ꯂꯩꯔꯦ
ꯑꯗꯣ ꯐꯣꯠꯄꯤꯒꯦ ꯑꯗꯨꯝꯇ ꯑꯗꯨꯃꯇꯝꯗ ꯂꯥꯛꯑꯣ ꯐꯖꯅ ꯐꯣꯠꯄꯤꯒꯦ
ꯑꯗꯨꯅꯦ ꯐꯣꯠꯄꯤꯌꯣ ꯅ ꯅꯪꯗꯤ ꯁꯤꯗ ꯇꯝꯄꯥꯛꯇ ꯂꯩꯔꯣ ꯅꯠꯇ꯭ꯔꯒ ꯑꯥꯗ ꯂꯩꯔꯣ
ꯑꯩ ꯁꯤ ꯎꯝ ꯇꯝꯄꯥꯛ ꯍꯥꯏꯗꯤ
ꯇꯞꯄꯥꯛ ꯍꯥꯏꯗꯤ ꯑꯩ ꯀꯣꯟꯅ ꯍꯥꯏꯔꯛꯑꯒꯦ
ꯑꯣ ꯑꯩ ꯑꯩ ꯃꯇꯩ ꯄꯥꯛ ꯈ ꯈꯪꯗꯦ ꯈꯪꯗꯤ ꯈꯪꯉꯦ ꯑꯗꯨꯑꯣꯏꯁꯨ ꯃꯩꯇꯩꯗꯣ ꯑꯥ ꯌꯥꯝ ꯋꯥ ꯐ꯭ꯂꯨꯋꯦꯟꯁ ꯑꯣꯏꯗꯦꯕ
ꯑꯥ ꯑꯗꯨꯕꯨꯗꯤ ꯑꯩꯅ ꯇꯥꯛꯄꯤꯔ ꯂꯣꯏꯔꯦ ꯀꯩꯅꯣ ꯐ
ꯍꯣꯏ ꯑꯗꯨꯅꯦ ꯑꯗꯨꯒ ꯎꯝ ꯗꯤꯁꯌꯔ ꯈꯛꯇ ꯑꯣꯏꯔꯝꯒꯅꯤ ꯗꯤꯁ ꯂꯥꯁ ꯌꯔ ꯈꯛꯇ ꯑꯣꯏꯔꯝꯅꯦ ꯑꯩ ꯉꯥꯡꯕ ꯊꯣꯛꯄ ꯀꯔꯤ ꯀꯥ ꯑꯣꯏꯕꯗꯣ
ꯑꯗꯨꯕꯨꯗꯤ ꯀꯩꯁꯨ ꯀꯥꯏꯗꯦ ꯀꯩꯅꯣ ꯏꯪꯂꯤꯁꯇꯤ ꯄꯥꯏꯔꯝꯃꯅꯤ ꯅ
ꯍꯣꯏ ꯏꯪꯂꯤꯁꯗꯤ ꯑꯗꯨꯝ ꯉꯥꯡꯉꯤꯅ
ꯑꯥ ꯑꯗꯨꯗꯤꯅꯦ ꯍꯟꯗꯛꯀꯤ ꯏꯪꯂꯤꯁ ꯇꯝ ꯇꯥꯕꯅꯤ ꯑꯗꯨꯗꯤ
ꯍꯦ ꯏꯪꯂꯤꯁ ꯍꯩꯔꯝꯒꯅꯤꯍꯦ ꯅꯪꯁꯨ
ꯑꯁ ꯑꯩꯗꯤ ꯌꯥꯝ ꯄꯥꯛꯅ ꯂꯣꯟꯗꯦ ꯏꯪꯂꯤꯁ ꯂꯣꯟꯗꯦ ꯌꯥꯝ ꯄꯥꯛꯅ ꯑꯥꯗ ꯆꯠꯂꯖꯨ ꯁꯥꯟꯅꯕ ꯍꯤꯟꯗꯤ ꯍꯤꯟꯗꯤꯒꯨꯝꯕ ꯈꯔ ꯂꯣꯜꯂꯦ
ꯑꯩ ꯍꯤꯟꯗꯤ ꯈꯪꯗꯦ
ꯍꯤꯟꯗꯤꯒꯨꯝꯕ ꯂꯣꯜꯂꯦ ꯑꯈꯣꯏ ꯍꯥꯏꯗꯤ ꯑꯥꯗꯗꯤ ꯏꯪꯂꯤꯁꯀꯨꯝꯕ ꯈꯤꯇꯪꯇꯪꯅꯦꯕ ꯍꯣꯠ ꯍꯣꯇꯦꯜꯒꯨꯝꯕꯗ ꯂꯩꯔꯝ ꯄꯥ ꯈꯣꯠꯄ ꯇꯧꯔꯒꯥ ꯑꯗꯥ ꯍꯤꯟꯗꯤꯒꯨꯝꯕ ꯑꯌꯥꯝꯂꯨ
ꯁꯤꯁꯨ ꯍꯤꯟꯗꯤ ꯈꯪꯅ ꯐꯥꯏꯅꯦ ꯅꯣꯏꯗꯤ
ꯑꯅꯥ ꯍꯤꯟꯗꯤꯖꯦ ꯈꯪꯍꯧꯗ ꯌꯥꯗꯕ ꯍꯥꯏꯗꯤ ꯁꯥꯟꯅꯕꯒꯨꯝꯕ ꯆꯠꯄ ꯈꯣꯠꯄ ꯑꯥ ꯍꯥꯏꯗꯤ ꯁꯥꯟꯅꯕꯒꯨꯝꯕ ꯆꯠꯄ ꯈꯣꯠꯄ ꯇꯧꯕꯅꯤꯅ ꯑꯗꯨꯗꯤ ꯍꯤꯟꯗꯤꯒꯨꯝꯕꯁꯦ ꯗꯔꯀꯥꯔ ꯌꯥꯝ ꯑꯣꯏ
ꯍꯣꯏ
ꯅꯪꯗꯤ ꯀꯣꯂꯦꯖꯁꯨ ꯇꯝꯃꯤꯔꯣ ꯀꯩꯅꯣꯝꯁꯨ ꯇꯝꯃꯤꯔꯣ
ꯎꯝ ꯍꯝ ꯑꯩ ꯀꯣꯂꯦꯖ ꯇꯝꯗꯦ ꯑꯗꯨꯝ ꯑꯗꯣ ꯂꯥꯏꯟ ꯈꯛꯇ ꯑꯗꯨꯝ ꯆꯠꯂꯦ
ꯑꯁ ꯌꯥꯝ ꯐꯩꯌꯦ ꯑꯗꯨꯗꯤ
ꯇꯝꯁꯤꯔ ꯈꯟꯕꯅꯤ ꯑꯗꯨ ꯑꯣꯏꯁꯨ ꯕꯕꯥꯅ ꯑꯗꯨꯝ ꯇꯝꯗꯕꯤ ꯑꯗꯨꯝ ꯂꯩꯔꯣ ꯍꯥꯏꯕ ꯑꯗꯨꯒꯤ
ꯑꯥ
ꯇꯝꯗ꯭ꯔꯦ ꯑꯗꯣ ꯑꯗꯨ ꯇꯝꯕꯗꯨꯁꯨ ꯅꯨꯡꯉꯥꯏꯇꯦꯅ ꯍꯥꯏꯗꯤ ꯀꯣꯂꯦꯖꯁꯨ ꯑꯃꯨꯛꯀ ꯆꯠꯀꯅꯤ ꯑꯃꯨꯛꯀ ꯂꯥꯛꯀꯅꯤ ꯀꯣꯂꯦꯖꯀꯤ ꯑꯦꯛꯖꯥꯝ ꯀ꯭ꯔꯤꯀꯥ ꯆꯠꯄꯗꯣ
ꯑꯥ
ꯑꯃ ꯂꯥꯏꯟ ꯈꯛꯇ ꯆꯠꯄꯅ ꯅꯨꯡ ꯉꯥꯏꯕꯒꯨꯝ ꯇꯧꯕ
ꯐꯩꯌꯦ ꯐꯩꯌꯦ ꯌꯥꯝꯅ ꯅꯣꯏꯗꯤ ꯅꯆꯤꯟ ꯅꯅꯥꯎ ꯀꯌꯥꯅꯣ
ꯑꯩꯔꯣ ꯃꯉꯥ
ꯅꯪꯅ ꯀꯌꯥ ꯁꯨꯕ
ꯑꯅꯤꯁꯨꯕ
ꯑꯁ ꯑꯗꯨꯗꯤ ꯌꯥꯝ ꯌꯪ ꯑꯣꯏꯔꯝꯗꯣꯏ ꯃꯥꯜꯂꯦ ꯕꯕꯥ ꯃꯃꯥꯗꯣ
ꯍꯣꯏ ꯃꯈꯣꯏꯗꯣ ꯌꯥꯝ ꯌꯦꯡ ꯎꯝ ꯑꯉꯥꯡ ꯑꯣꯏꯔꯦ ꯑꯍꯟꯗꯤ ꯐꯤꯞꯇꯤ ꯁꯨꯗ꯭ꯔꯤ ꯃꯍꯣꯏꯅꯤ
ꯑꯥ ꯑꯗꯨꯨꯅꯦ ꯌꯪ ꯑꯣꯏꯔꯝꯗꯣꯏ ꯃꯥꯜꯂꯦꯕ
ꯎꯝ ꯅꯪꯗꯤ ꯁꯤꯕ꯭ꯂꯤꯡꯁ ꯀꯌꯥ
ꯁꯤꯕ꯭ꯂꯤꯡꯁ ꯑꯍꯨꯝ
ꯅꯪꯅ ꯊꯤꯡꯒꯦꯁ ꯑꯥꯇꯣꯝꯕ ꯑꯦꯜꯗꯦꯁ
ꯑ ꯑꯣꯜꯗꯦꯁ ꯑꯦ ꯑꯣꯜꯗꯦꯁ ꯅꯠꯇꯦ ꯑꯦꯜꯗꯦꯁ ꯍꯥꯏꯕ꯭ꯔ ꯀꯩ ꯍꯥꯏꯕ
ꯑꯇꯣꯝꯕ ꯂꯣꯏꯃꯛ ꯅꯨꯨꯄꯥ ꯅꯨꯄꯥ ꯂꯣꯏꯃꯥ ꯅꯈꯣꯏ
ꯅꯨꯄꯥꯥ ꯂꯣꯏꯃꯛ
ꯎꯝ ꯑꯩꯈꯣꯏꯗꯤ ꯅꯨꯄꯥ ꯑꯃꯈꯛꯇꯅꯦ ꯃꯤꯗꯜ
ꯑꯁ ꯐꯩꯌꯦ ꯑꯗꯣ ꯅꯨꯄꯤ ꯌꯥꯎꯔꯗꯤ ꯐꯒꯗꯕ
ꯇꯣꯏꯁꯨ ꯑꯁ ꯅꯨꯄꯥ ꯅꯨꯄꯥꯁꯨ ꯑꯅꯤꯔꯛ ꯂꯩꯔꯝꯗꯤ ꯐꯗꯤ ꯐꯥꯗꯣꯏꯕ
ꯃꯥꯟꯅꯦ ꯑꯗꯨꯕꯨꯗꯤ
ꯍꯥꯏꯗꯤ ꯃꯊꯟꯗꯁꯨ ꯅꯨꯡꯉꯥꯏꯇꯦꯅ
ꯃꯥꯥꯟ ꯑ ꯅ‌ꯣꯏꯗꯤ ꯍꯥꯏꯗꯤ ꯅꯣꯏꯗꯤ ꯀꯅꯥ ꯀꯅꯥ ꯂꯩꯃꯤꯟꯅꯩꯅꯣ ꯅꯪ ꯅꯇꯣꯝ ꯂꯩꯔꯣ ꯅꯠꯇ꯭ꯔꯒ ꯀꯅꯥꯒ ꯂꯩꯃꯤꯟꯅꯒꯦ
ꯍꯧꯖꯤꯛꯗ‌ꯣ ꯍꯣꯁꯇꯦꯜ ꯂꯩꯕꯅꯤꯅ ꯏꯃꯥꯟꯅꯕꯤ ꯃꯈꯣꯏꯒ ꯂꯩꯃ‌ꯦ ꯍ‌ꯣꯁ ꯍꯣꯁꯇꯦꯜ ꯂꯩꯕꯅꯤꯅ ꯏꯃꯥꯟꯅꯕꯤ ꯂꯣꯏꯅꯃꯛ ꯂꯩꯌꯦ
ꯑꯣ ꯑꯣ ꯑꯗꯨꯗꯤ ꯂꯩꯕꯕꯨꯗꯤ ꯅꯨꯡꯉꯥꯏꯔꯝꯅꯤ ꯍꯣꯁꯇꯦꯜꯒꯤꯒ ꯆꯥꯛ ꯍꯤꯟꯖꯥꯡꯒ ꯌꯨꯝꯒꯤ ꯆꯥꯛ ꯍꯤꯟꯁꯥꯡꯒꯗꯤ ꯀꯌꯥꯝ ꯈꯦꯠꯅꯔꯝꯃꯅꯤ
ꯑꯗꯨꯒ ꯐꯣꯟ ꯁꯃꯤꯠ ꯇꯧꯕꯗꯣ ꯌꯥꯝ ꯇꯟꯕ
ꯑꯣ ꯅꯣꯏ ꯁꯃꯤꯠꯒꯨꯝꯕ ꯇꯧꯅꯕ꯭ꯔꯥ
ꯐꯣꯟ ꯁꯃꯤꯠꯗ‌ꯣ ꯁꯤꯛꯁꯇ ꯇꯧꯋꯦꯕ
ꯑꯥ
ꯁꯤꯛꯁꯗ ꯇꯧ ꯑꯦꯂꯕꯦꯟ ꯊꯥꯔꯇꯤꯗ ꯑꯃꯨꯛꯀ ꯄꯤꯊꯣꯛꯄ
ꯑ
ꯇꯨꯝꯗ꯭ꯔꯦ ꯑꯗꯨꯢ ꯇꯨꯝꯗ꯭ꯔꯦ ꯐꯣꯟ ꯄꯥꯏꯕ ꯃꯇꯝ ꯂꯩꯗꯦ ꯇꯨꯝꯗ꯭ꯔꯦ ꯄꯨꯡ ꯑꯃ ꯑꯅꯤ ꯑꯍꯨꯝꯗ ꯑꯗꯨꯝ ꯇꯨꯝꯃꯦ
ꯑꯣ ꯐꯣꯟ ꯄꯥꯏꯔ ꯂꯩꯔꯦ ꯑꯗꯨ
ꯍꯣꯏ ꯄꯥꯏꯕ ꯐꯪꯗꯦ ꯑꯗꯨꯒ ꯃꯣꯔꯅꯤꯡꯗ ꯍꯧꯒꯠꯂꯦ ꯑꯃꯨꯛꯀ
ꯑ ꯑꯁ ꯑꯗꯨꯗꯤ ꯌꯥꯝ ꯊꯦꯡ ꯊꯦꯡ ꯂꯧ ꯂꯧꯔ‌ꯦ ꯀꯩꯒꯤꯅꯣ ꯐꯣꯟꯗꯤ ꯀꯩꯀꯩꯗ‌ꯣ
ꯃ ꯃꯈꯣꯏꯗꯣ ꯎꯝ ꯁꯤꯅꯤꯌꯔ ꯃꯈꯣꯏꯗꯣ
ꯎꯝ
ꯁꯄ꯭ꯔꯥꯏꯁ ꯇꯦꯖ ꯇꯧꯕ ꯃꯇꯝꯗ ꯃꯈꯣꯏꯗꯣ ꯃꯥꯔ꯭ꯛꯇꯣ ꯄꯥꯁ ꯇꯧꯗꯕ ꯑꯗꯨꯒꯤ ꯁꯥꯎ ꯈꯤꯇꯪ ꯁꯥꯎꯔꯒ ꯇꯧꯕꯗꯤꯅ ꯑꯗꯨꯒꯤ
ꯑꯗꯨꯅ ꯌꯥꯝ ꯊꯦꯡ ꯊꯦꯡ ꯄꯤꯌꯦ ꯐꯣꯟꯗꯣ ꯐꯣꯟꯗꯤ ꯑꯗꯨꯝ ꯄꯤꯒꯔ‌ꯦ ꯇꯨꯝꯃꯤꯡ ꯗꯦꯗ
ꯁꯟꯅꯕꯥ ꯁꯟꯅꯕꯥ ꯆꯠ ꯆꯠꯄꯅꯤꯅ ꯋꯥꯔꯝ ꯋꯥꯔꯝꯒꯅꯦꯕ ꯑꯦ ꯑꯈꯣꯏꯗꯤ ꯍꯧꯖꯤꯛ ꯇꯨꯝꯕ ꯃꯇꯝ ꯅꯠꯇꯦ
ꯑꯩꯖꯨ ꯊꯦꯡ ꯊꯦꯡ ꯇꯨꯝꯃꯤꯗ ꯕꯣꯜ ꯀꯩ ꯂꯩꯔꯗꯤ ꯊꯦꯡꯅ ꯑꯗꯨꯝ ꯇꯨꯝꯃꯤ
ꯅꯪ ꯀꯅꯥꯕꯨ ꯁꯞꯄꯣꯔꯠ ꯇꯧꯒꯦ ꯕꯣꯜꯗꯣ
ꯄꯣꯔꯇꯨꯒꯜꯗ ꯂꯩꯍꯧꯔꯦ
ꯂꯩꯍꯧꯔꯦ
ꯅꯪꯗꯤ
ꯑꯩꯒꯤꯁꯨ ꯂꯩꯍꯧꯔꯦ ꯀꯅꯥ ꯀꯅꯥ ꯍꯣꯏ
ꯑꯩ ꯈꯪꯉꯧ
ꯌꯥꯝ ꯅꯨꯡꯉꯥꯏꯇꯦ ꯑꯗꯨ ꯅꯨꯃꯤꯠꯇꯣ ꯑꯩ ꯌꯥꯝ ꯁꯥꯥꯎꯅꯤꯡꯉ‌ꯦ ꯅꯣꯔꯋꯦꯗꯣ
ꯑꯦꯁ ꯑꯩꯖꯨꯅꯤꯅ ꯁꯥꯎꯅꯤꯡꯉꯤꯁꯦ ꯃꯣꯏ ꯂꯩꯍꯧꯔ ꯂꯥꯁ ꯂꯥꯁ ꯒꯣꯜ ꯆꯜꯂ‌ꯦꯗꯣ
ꯍꯣꯏ ꯑꯗꯨ ꯑꯣꯏꯁꯨ ꯔꯣꯅꯥꯜꯗꯣꯗꯤ ꯈꯤꯇꯪ ꯐꯩꯌꯦ ꯃꯥꯗꯤ ꯑ ꯅꯥꯏꯟꯇꯤ ꯃꯤꯅꯤꯠꯁꯗ‌ꯣ ꯑꯗꯨꯝ ꯁꯥꯟꯅꯥꯢꯅ ꯑꯈꯣꯏ ꯅꯦꯃꯥꯔꯗꯤ ꯅꯥꯏꯟꯇꯤ ꯍꯣꯜ ꯃꯦꯠꯁꯗ‌ꯣ ꯁꯥꯟꯅꯗꯦꯅꯥ ꯑꯗꯨꯝ ꯑꯥꯐꯇꯔ ꯕ꯭ꯔꯦꯛꯒꯨꯝꯗ ꯆꯨꯝ ꯆꯪꯍꯜꯂꯦ ꯑꯗꯨꯒ
ꯑꯗꯨꯖꯨ ꯃꯤ ꯃꯤꯒꯤ ꯂꯛꯅꯤꯗ ꯂꯛꯁ
ꯑꯣꯏ ꯌꯥꯝ ꯑꯥ ꯌꯥꯝ ꯌꯥꯝ ꯅꯨꯡꯉꯥꯏꯇꯦ ꯑꯗꯨ ꯅꯨꯃꯤꯠꯇꯣ ꯀꯥꯞꯄꯅ ꯀꯥꯞꯄꯅ
ꯀꯥꯞꯅꯤꯡꯕ ꯐꯥꯎꯗ꯭ꯔꯥ
ꯀꯥꯞꯅꯤꯡ ꯐꯥꯎꯋꯦ ꯀꯥꯞꯄꯦ ꯑꯗꯨ ꯅꯨꯃꯤꯠꯇꯣ ꯀꯥꯞꯄꯦ ꯑꯗꯨ ꯅꯨꯡꯗꯥꯡꯗꯣ ꯀꯥꯞꯄꯦ ꯀꯥꯞꯄꯦ ꯑꯗꯨꯒ ꯍꯌꯦꯡ ꯑꯃꯨꯛꯀ ꯍꯧꯒꯠꯂꯒ ꯅꯨꯡꯗꯥꯡ ꯐꯣꯟ ꯄꯤꯊꯣꯛꯄꯝꯗ ꯃꯥ ꯀꯥꯞ ꯀꯥꯞꯄ ꯑꯃꯨꯛꯀ ꯎꯕꯒꯤ ꯑꯃꯨꯛꯀ ꯀꯥꯞꯄꯦ
ꯑꯥ
ꯌꯥꯝ ꯌꯥꯝ ꯅꯨꯡꯉꯥꯏꯇꯦ ꯃꯥ ꯀꯥꯄꯒ ꯂꯩꯕꯗꯣ
ꯑꯗꯣ ꯎꯄꯥꯏ ꯂꯩꯇꯦ ꯍꯥꯏꯗꯤ ꯋꯥꯈꯜꯒꯗꯤ ꯌꯥꯝ ꯄꯥꯡꯅ ꯈꯟꯖꯜꯂꯨꯅꯣꯗ
ꯃꯤꯁꯤꯗꯣ ꯑꯃꯨꯛꯀ ꯄꯣꯔꯗꯤ ꯐꯅꯤꯃꯥꯏ ꯈꯜꯂꯒ ꯑꯩꯗꯤ ꯃꯤꯁꯤꯗꯣ ꯑꯃꯨꯛꯀ ꯁꯤꯔꯗꯤ ꯃꯈꯣꯏꯒꯤ ꯃꯦꯠꯁ ꯇꯤꯝ ꯁꯨꯝ
ꯑꯩ ꯖꯨ ꯃꯦ
ꯌꯦꯡꯅꯤꯡꯗꯦ ꯉꯔꯥꯡ ꯏꯖꯤꯞꯀ ꯁꯥꯟꯅꯕꯗꯨꯁꯨ ꯑꯩ ꯌꯥꯝ ꯁꯥꯎꯋꯦ
ꯑꯩꯖꯨ ꯌꯦꯅꯤꯡꯗꯦ ꯑꯩ ꯏꯖꯤꯞꯇ ꯊꯥꯕꯅꯤ
ꯐꯣ ꯐꯣ ꯀꯩꯀꯥꯗꯣ ꯄꯥꯛ
ꯀꯩꯕ
ꯐꯣꯜ ꯐꯣꯜ ꯄꯤꯕꯁꯨ ꯄꯥꯛꯄꯤꯗꯦ ꯑꯗꯨꯒ ꯔꯦꯗ ꯀꯥꯔꯠ ꯀꯩꯀꯥ ꯆꯥꯏ ꯃꯍꯣꯏꯗꯣ ꯇꯜꯂꯦ
ꯑꯗꯨ ꯃꯣꯏ ꯃꯤꯆꯪ ꯆꯪꯉꯤ ꯑꯗꯨꯒꯤ ꯁꯥꯎꯔꯤꯗꯨꯗꯤ ꯃꯣꯏ ꯇꯥꯟꯊꯣꯛꯈ꯭ꯔꯕꯅꯤ ꯍꯧꯖꯤꯛ ꯃꯦꯠꯁ ꯔꯦꯐ꯭ꯔꯤꯗꯣ ꯃꯤꯅꯝ ꯆꯥꯕꯒꯤ ꯃꯣꯏ ꯌꯥꯝ ꯂꯩꯕ ꯃꯥꯜꯂꯤꯗ ꯃꯣꯏꯒꯤ ꯑꯗꯨ ꯌꯥꯗꯦꯗ ꯁꯥꯟꯅꯕꯗꯗꯤ ꯑꯗꯨ
ꯇꯨꯃꯟ ꯍꯥꯏꯕꯗꯤ ꯄꯩꯁꯥ ꯄꯤꯔꯒ ꯀ꯭ꯔꯤ ꯀꯥ ꯁꯥꯟꯅ ꯀꯩꯀꯥ ꯍꯥꯏꯕ ꯂꯩꯗꯅ ꯑꯥꯔꯖꯦꯟꯇꯤꯅꯥꯗꯨ
ꯃꯠ ꯁꯥꯅꯩ ꯑꯗꯨꯅꯦꯕ ꯐꯠꯇꯩꯁꯤ ꯃꯣꯏ ꯀꯥꯔꯣꯏ ꯍꯦ ꯂꯧꯔꯣꯏꯕ ꯃꯣꯏ ꯀꯩꯁꯨ ꯑꯗꯨꯃꯥꯏꯅ ꯁꯥꯟꯅꯕ ꯃꯤꯅꯤꯅ
ꯑꯩ ꯑꯩꯗꯤ ꯍꯧꯖꯤꯛ ꯐ꯭ꯔꯥꯟꯁ ꯐ꯭ꯔꯥꯟꯁ ꯅꯠꯇ꯭ꯔꯒ ꯁ꯭ꯄꯦꯟꯕꯨ ꯁꯞꯄꯣꯔꯠ ꯇꯧꯋꯦ
ꯁ꯭ꯄꯦꯟ
ꯁ꯭ꯄꯦꯟ ꯅꯠꯇ꯭ꯔꯒ ꯏꯁꯐ꯭ꯔꯥꯟꯁꯕꯨ ꯁꯄꯣꯔꯠ ꯇꯧꯋꯤ
ꯑꯩ ꯅꯣꯔꯋꯦ ꯁꯄꯣꯔꯠ ꯇꯧꯋꯤ
ꯅꯣꯔꯠꯋꯦꯁꯨ ꯑꯗꯨꯝ ꯐꯩꯌꯦ ꯑꯗꯨ ꯑꯣꯏꯔꯁꯨ ꯅꯦꯃꯥꯔ ꯅꯦꯃꯥꯔꯒ ꯃꯈꯣꯏ ꯁꯅꯥꯕ ꯃꯇꯝ ꯁꯤꯕꯅꯤꯅ ꯑꯩ ꯄꯥꯝꯗ꯭ꯔꯦ ꯑꯗꯨ ꯅꯨꯃꯤꯠꯇꯒꯤ
ꯑꯣ ꯑꯗꯨ ꯅꯨꯃꯤꯠꯇꯨꯗꯩ ꯄꯣꯕꯗꯩ ꯄꯥꯝꯗ꯭ꯔꯕ
ꯑꯣ ꯄꯥꯝꯗ꯭ꯔꯦ ꯑꯗꯨ ꯅꯨꯃꯤꯠꯇꯒꯤ ꯑꯗꯣ ꯃꯈꯣꯏ ꯀꯤꯞꯄꯔꯗꯣ ꯅꯦꯃꯥꯔꯕꯨ ꯆꯦꯂꯦꯟꯁ ꯀ꯭ꯔꯤ ꯀꯥ ꯇꯧ ꯑꯩ ꯌꯥꯝ ꯁꯥꯎꯅꯤꯡꯉꯦ ꯑꯗꯨꯒ ꯑꯗꯨ ꯑꯣꯏꯔꯁꯨ ꯒꯣꯜ ꯆꯟꯗꯦ
ꯅꯦꯃꯥꯔ ꯀꯩꯅꯣꯝ ꯆꯜꯂꯤꯗꯨꯗꯤ ꯄꯦꯅꯥꯜꯇꯤ ꯑꯃ
ꯄꯦꯅꯥꯜꯇꯤ ꯅꯇꯦ ꯑꯥ ꯅꯨꯄꯥ ꯑꯃ ꯕꯨꯅꯣ ꯆꯟꯕꯗꯤ ꯑꯩ ꯌꯥꯝ ꯁꯥꯎꯅꯤꯡꯉꯤ ꯕꯤꯅꯤ ꯕꯤꯅꯤꯕꯨ ꯆꯟꯍꯟ ꯇꯥ ꯇꯧꯍꯟꯒꯗꯝꯅꯦꯕ ꯑꯗꯨ
ꯃꯥꯅꯦ ꯑꯁ ꯑꯗꯨ ꯗꯥꯎ ꯅꯤꯗ
ꯑꯗꯨꯅꯦ ꯑꯥ ꯑꯗꯨ ꯃꯦꯠꯁ ꯑꯗꯣ ꯔꯐꯤꯅꯥ ꯔꯥꯐꯤꯅꯥꯁꯨ ꯆꯪꯗꯦ ꯅꯦꯃꯥꯔꯁꯨ ꯆꯪꯗꯦ ꯀꯔꯤ ꯀꯥꯁꯨ ꯆꯪꯗꯦ ꯕꯤꯅꯤ ꯈꯛꯇ ꯁꯥꯟꯅꯕ ꯄꯥꯛ ꯇ꯭ꯋꯦꯟꯇꯤ ꯁꯤꯛꯁꯄꯨꯗꯤ ꯑꯗꯨꯝ ꯍꯩꯌꯦ ꯇ꯭ꯋꯦꯟꯇꯤ ꯁꯤꯛꯁꯅꯤ ꯕ꯭ꯂꯦꯛ ꯄꯤꯄꯜꯗꯣ ꯑꯗꯨꯝ ꯍꯩ
ꯕ꯭ꯔꯥꯖꯤꯜ ꯕ꯭ꯔꯥꯖꯤꯜꯗꯤ ꯐꯖꯕꯅꯤ
ꯍꯣꯢ ꯐꯖꯩꯌꯦ ꯑꯗꯨꯁꯨ ꯌꯥꯝ ꯅꯨꯡꯉꯥꯏꯇꯦ
ꯑꯗꯨꯅꯦ ꯑꯩꯁꯨ ꯅꯨꯡꯉꯥꯏꯇꯦ ꯀꯃꯥꯏꯅ ꯇꯧꯔꯤꯅꯣ ꯈꯪꯗꯦ ꯗꯥꯎꯁꯤ
ꯅꯥꯈꯣ ꯑꯈꯣꯏ ꯉꯁꯤ ꯁꯤꯔꯒ ꯍꯌꯦꯡ ꯑꯃꯨꯛꯀ ꯅꯈꯣꯏ ꯁꯤꯕ ꯅꯠꯇ꯭ꯔꯣ ꯔꯣꯅꯥꯜꯗꯣ ꯑꯗꯨꯅꯦ
ꯅꯣꯏ ꯁꯤꯕ ꯍꯥꯏꯖꯤ ꯀꯩꯅꯣ ꯑꯌꯥꯝꯕ ꯁꯤ ꯍꯥ ꯍꯥꯏꯗꯤ ꯅꯣꯏ ꯁꯤꯕ ꯈꯣꯠꯄ ꯑꯃ ꯍꯥꯏꯕꯁꯦ ꯍꯥꯏꯗꯤ ꯃꯅꯤꯄꯨꯔꯗꯗꯤ ꯍꯥꯏꯗꯤ ꯄꯣꯕꯒꯨꯝꯕ ꯍꯥꯏꯅꯩꯌꯦꯕ
ꯑꯗꯨꯅꯦ ꯑꯗꯨꯅꯦ ꯑꯗꯨꯅꯦꯕ
ꯄꯣꯕꯒꯨꯝꯕ ꯍꯥꯏꯗꯤ ꯁꯤꯕ ꯍꯦꯛꯇ ꯍꯥꯏꯕ
ꯄꯣ ꯄꯣꯕꯗꯣ ꯍꯥꯏꯕ
ꯑꯥ ꯄꯣꯕꯗꯣ ꯑꯗꯣ ꯄꯣꯕꯅꯦ ꯍꯥꯏꯕ ꯑꯩꯒ ꯂꯣꯏꯅꯔꯒꯗꯤ ꯍꯩꯅꯤ ꯅꯪ ꯋꯥꯔꯤ ꯁꯥꯟꯅꯔ ꯁꯥꯟꯅꯔꯒ
ꯑꯗꯨꯝ ꯈꯪꯅꯔꯁꯨ ꯏꯁꯤꯁꯨ ꯑꯗꯨꯝ ꯉꯥꯡꯗꯣꯏꯁꯨ ꯀꯟꯐ꯭ꯌꯨꯁ ꯑꯗꯨꯝ ꯆꯠꯂꯤ
ꯑꯁ ꯑꯗꯨꯕꯨꯗꯤ ꯀꯩꯁꯨ ꯀꯥꯏꯗꯦꯗ ꯋꯥꯔꯤ ꯁꯥꯟꯅꯔ ꯂꯣꯏꯔꯦ
ꯍꯣꯢ ꯑꯗꯨ ꯋꯥꯔꯤ ꯁꯅꯥꯔꯒꯗꯤ ꯂꯣꯏꯔꯦ
ꯎꯝ
ꯑꯪ ꯄꯨꯡ ꯀꯌꯥ ꯀꯌꯥ ꯇꯨꯝꯒꯦ